ꯑ ꯍꯜꯂꯣ
ꯇꯥꯕ꯭ꯔꯨ
ꯑꯣ ꯇꯥꯕ꯭ꯔꯣ ꯏꯃꯥꯟꯅꯕꯤ
ꯎꯝ ꯅꯦꯠꯋꯥꯛꯁꯦ ꯈꯔ ꯅꯨꯡꯉꯥꯏꯇꯕ ꯃꯥꯜꯂꯤꯅꯦ
ꯑꯣ ꯑꯣ ꯅꯦꯠꯋꯥꯛꯁꯦ ꯑꯩꯒꯤꯁꯦ ꯈꯔ ꯅꯨꯡꯉꯥꯏꯕꯕꯨꯗꯤ ꯋꯥꯠꯂꯤꯦ ꯅꯦꯠꯋꯥꯛꯁꯦ ꯑꯗꯨꯗꯨꯒꯤ ꯑꯣꯏꯔꯝꯕꯁꯨ ꯌꯥꯏ ꯑꯩꯅ ꯇꯥꯗ꯭ꯣꯏꯔꯥ ꯅꯪꯅ ꯇꯥꯗ꯭ꯔꯤꯔꯥ
ꯑꯣ ꯇꯥꯔꯦ ꯍꯧꯖꯤꯛ
ꯀꯃꯥꯏꯅ ꯇꯧꯔꯤꯒꯦ ꯅꯪꯕꯣ
ꯅꯨꯡꯉꯥꯏꯔꯤ ꯍꯥꯏꯇꯥꯔꯦ ꯏꯃꯥꯟꯅꯕꯤ
ꯑꯩꯁꯦ ꯅꯣꯏꯗ ꯂꯥꯛꯀꯦ ꯇꯧꯕꯅꯦ ꯑꯝꯇꯁꯨ ꯂꯥꯛꯇꯒ ꯁꯪꯗ ꯂꯩꯔꯦ ꯇꯧꯔꯤꯁꯦ ꯊꯕꯛ ꯑꯩꯅ ꯁꯣꯝꯗ ꯍꯟꯗꯛ ꯅꯣꯏꯒꯤ ꯏꯟ ꯏꯅꯥꯎꯄꯤꯒꯤ ꯂꯨꯍꯣꯡꯕ ꯑꯃ ꯌꯥꯎꯈꯤꯕꯗꯁꯨ ꯑꯩꯁꯨ ꯂꯥꯛꯄ ꯉꯝꯍꯧꯗ꯭ꯔꯦ ꯊꯕꯛꯅ ꯐꯔ ꯅ ꯑꯗꯨꯕꯨ ꯀꯃꯥꯏ ꯀꯃꯥꯏꯅ ꯇꯧꯕꯤꯒꯦ ꯑꯩꯁꯦ ꯂꯥꯛꯇꯕꯁꯨ ꯉꯝꯗ꯭ꯔꯦꯅꯦ ꯍꯜꯂꯣ